ꯑꯦꯦ ꯄꯔꯤꯌꯦ ꯅ ꯊ ꯉꯁꯤꯗꯤ ꯖꯀꯤ ꯑꯣꯏꯅ ꯄꯥꯔꯦ ꯉꯔꯥꯡ ꯅ ꯃꯣꯔꯦꯟ ꯁꯥꯟꯁ ꯄꯥꯕꯅꯤ ꯌꯥꯝ ꯀꯩꯅꯣ ꯇꯧꯔꯦ ꯉꯁꯤꯗꯤ ꯌꯥꯝ ꯔ ꯅꯠꯇꯦ ꯀꯣꯕꯔ ꯑꯅꯤ ꯑꯍꯨꯝꯐꯥꯎ ꯂꯣꯏꯁꯜꯂꯛꯑꯦ
ꯑ ꯇꯣꯄꯔꯗꯤ ꯂꯩꯔꯦꯅꯦ ꯑꯗꯨꯗꯤ
ꯑ ꯃꯄꯨꯝ ꯄꯥꯕꯅꯦꯗꯣ ꯀꯣꯕꯔꯒ ꯌꯥꯝ ꯄꯥꯊꯣꯛꯄꯤꯕ ꯍꯥꯏꯇꯥꯔꯦ ꯑꯗꯨꯗꯣ ꯀꯩꯅꯣ ꯗꯦꯛꯁꯅꯥꯔꯤꯒꯨꯝꯕ ꯂꯩꯒꯗ꯭ꯔꯣ ꯂꯩꯔꯦ ꯑꯊꯥ ꯑ ꯊꯥ ꯈꯔ ꯄꯥꯒꯦꯅꯦ ꯀ ꯑꯩ ꯑꯦꯔꯤꯔꯤꯕ ꯄꯅꯤ ꯍ ꯑꯗꯨ ꯌꯥꯔ ꯌꯥꯝ ꯊꯥꯎꯕꯕꯗ ꯎꯝ
ꯑꯩ ꯑꯅꯤ ꯑꯍꯨꯝ ꯂꯩꯔꯒꯅꯤꯅꯦ ꯑꯗꯨꯛꯇꯤ
ꯑꯣ ꯂꯩꯒꯗ꯭ꯔꯣ ꯂꯩꯗꯤ ꯍꯣꯔꯦꯟ ꯕꯣꯟ ꯌꯦꯡꯐꯝꯗꯤ ꯏꯕꯣꯛ ꯁꯣꯗ ꯄꯨꯔꯛꯑꯣ ꯑꯗ ꯉꯥꯏꯍꯥꯛ ꯇꯨꯝꯃ ꯄ
ꯎ
ꯂ ꯕꯣꯟꯁ ꯁꯝ꯭ꯔꯥꯝ ꯇꯧꯔꯅꯤ
ꯀꯖ ꯄꯨꯔꯦꯁꯦ ꯑꯣ ꯑꯗꯅꯧꯅ ꯊꯣꯄꯗꯒꯅꯤ
ꯌꯥ ꯃ ꯐꯨꯕ꯭ꯔꯂ ꯁꯁꯥꯏ ꯝ ꯃꯅꯤꯄꯨꯔ ꯃꯥꯒꯤ ꯀꯩꯅꯣ ꯃꯥꯏꯃꯣ ꯑꯦꯠ ꯀꯔꯤ ꯔꯁ꯭ꯔ ꯑꯗꯒꯤ ꯍꯔꯤ ꯂꯩꯔꯤ ꯑꯗꯨ ꯀꯂꯤ ꯍꯗꯤ ꯃꯥ ꯑꯗꯒꯨꯝ ꯅꯍ ꯇꯔꯦ ꯃꯥꯅꯤ ꯁꯇ ꯂꯩ ꯂꯩꯃ ꯑꯣ
ꯁꯝꯔꯥꯝꯒꯤꯁꯨ ꯁꯝꯔꯥꯝꯅ ꯂꯧꯔꯝꯗꯥꯏꯗꯣ ꯂꯩꯍꯧꯗ꯭ꯔꯦꯅꯦ
ꯑꯅꯤꯡꯦ ꯇꯃꯤ ꯂꯩ ꯃ ꯋꯥꯔꯤ ꯋꯥꯔꯤ ꯐꯀ ꯂꯧꯧꯔꯣ
ꯆ ꯐꯥꯔꯕꯧ
ꯁꯤꯁꯨ ꯆꯥꯔꯦ ꯍꯋꯥꯏ ꯆꯔꯦꯅꯦ ꯍꯋꯥꯏꯗ ꯄ꯭ꯔꯣꯇꯤꯟꯒꯤ ꯁꯔꯨꯛ ꯌꯥꯎꯋꯦꯅ ꯆꯥꯁꯤꯟꯕꯅꯤ ꯆꯥꯁꯤꯟꯕꯅꯤ ꯆꯥꯡꯂ ꯁꯔ ꯌꯥꯗ ꯍꯋꯥ ꯆꯕ ꯄꯔꯣꯇꯤꯟ ꯆꯥꯕꯩꯅꯦ ꯁꯤ ꯅꯡꯕꯨ ꯆꯥꯖꯠꯂꯣ
ꯄꯔꯣꯇꯤꯟ ꯉꯥꯛ ꯉꯥꯢꯔꯦ
ꯑꯗꯨ ꯀꯦ ꯆꯦ ꯀꯩꯆꯒꯦ ꯀꯩ ꯆꯥꯒꯦ
ꯏꯔꯣꯖꯜꯂꯦ
ꯏꯔꯣꯟꯖꯜꯂꯦ ꯏꯔꯣꯟ ꯏꯔꯣꯟꯕ ꯃꯤꯅ ꯆꯥꯅꯕꯔꯣ ꯍꯣꯢ ꯐꯥꯎꯗ ꯃꯅꯝ ꯅꯝꯃꯥ ꯇꯣꯛꯅꯤ
ꯍꯥꯏꯕ ꯄꯔꯣꯇꯤꯟ ꯢꯔꯣꯟꯕꯅꯤ ꯍꯦ
ꯌꯥꯔꯦ ꯌꯥꯔꯦ ꯌꯥꯔꯦ ꯂꯩꯀꯥꯏꯒꯤ ꯑꯄꯪꯕ ꯑꯉꯥꯡ ꯑꯃꯗ ꯍꯥꯏꯔꯨꯔꯣꯏ ꯆꯠꯂꯣꯑꯣ
ꯑꯥ
ꯀꯩꯇꯧꯕꯥ ꯀꯩ ꯇꯧꯕꯥ ꯍꯁꯀꯤ ꯐ ꯍꯨꯝꯕꯨꯣ ꯗꯕꯒꯤ ꯀꯥꯛ ꯀꯗꯦꯁ ꯀꯌꯥ ꯔꯛꯆꯆꯥ ꯂꯒꯦ
ꯀꯔꯤ
ꯏꯂꯥꯕꯦꯟꯒꯤ ꯀꯌꯥꯔꯛ ꯀꯥꯔꯒꯦ ꯍꯥꯢꯕ
ꯑꯗꯨꯅꯦꯅꯤꯁꯦ ꯃꯁꯤꯡ ꯄꯥꯕ ꯌꯥꯔꯤ
ꯀꯌꯥ ꯃꯨꯛ ꯀꯥꯔꯒꯦ
ꯎꯝ
ꯦ ꯂ ꯇꯔ ꯀꯥꯒ ꯇ ꯊꯗꯤ ꯀꯌꯥꯨ ꯈꯥꯇꯥꯔꯦ
ꯇꯨꯋꯦꯞ ꯇꯗꯤ ꯐꯨꯜ ꯇꯧꯒꯦ ꯈꯜꯂꯤꯅꯤ
ꯑꯦ ꯌꯥꯔꯅꯤ ꯌꯥꯔꯅꯤ ꯑꯩ ꯑꯣꯖꯥꯅ ꯃꯁꯛ ꯈꯪꯕꯁ ꯌꯥꯝꯅ ꯅꯨꯡꯉꯥꯏꯇꯕꯃꯤ ꯍꯌꯦꯡ ꯀꯧꯊꯣꯛ ꯀꯧꯁꯤꯟ ꯅꯨꯡꯉꯥꯏꯇꯕꯃꯤ ꯁ ꯀꯥꯗ ꯍꯣꯏ ꯍꯪꯉꯣ ꯀꯥꯗꯕꯅꯤ ꯇꯥꯢꯡꯉꯣꯁꯨ ꯀꯥꯗꯕꯅꯤ ꯁꯒ ꯇ ꯅꯕ ꯀꯔꯦ ꯁꯨ ꯀꯥꯏ ꯆ ꯍꯥꯏ ꯃꯇꯝꯗ ꯃꯥꯡꯍꯟꯗꯕꯅꯤ ꯃꯥ ꯂꯥꯢꯔꯤꯛꯁ ꯃꯥꯖꯦꯕ ꯀꯣ ꯐꯥꯎꯖ ꯗꯧꯅꯦꯕ ꯅꯨꯄꯤ ꯀꯥꯏꯅꯔꯒ ꯀꯦꯗꯟ ꯊꯥꯜꯂꯒ ꯂꯥꯏꯔꯤꯛ ꯄꯥꯍꯧꯗꯕꯒꯤ ꯁꯣꯢꯔꯤꯅꯤ ꯗ ꯊꯔꯦ
ꯑꯗꯨ ꯃꯥ ꯑꯗꯨꯗꯣ ꯈꯨꯠꯇ ꯂꯦꯜꯂꯝꯗꯕꯤꯗ ꯀꯦꯟꯗꯟ ꯊꯥꯜꯂꯒ ꯂꯥꯢꯔꯤꯛ ꯍꯣꯠꯅꯔꯝꯃꯗꯤ ꯅꯧꯀ ꯂꯧꯕ
ꯑꯗꯨꯏꯗꯤ ꯌꯥꯎꯗꯕꯅꯤ ꯑꯗꯨ ꯁꯣꯏꯒꯔꯦ ꯈꯨꯠꯇ ꯑꯣꯏꯅ ꯇꯥꯏ ꯃꯥꯏ ꯇ ꯅꯗꯅ ꯎ
ꯒꯦꯝꯗ ꯗꯤꯄꯤ ꯊꯝꯕꯅ ꯀꯥꯟꯅꯔꯣꯢꯀꯣ
ꯆꯁ ꯆꯠ ꯑꯗꯨ ꯄꯨꯊꯣꯔꯣꯔꯛꯑꯅꯤꯗ ꯑꯗꯨꯨꯝꯕ ꯆꯩꯊ ꯁꯧꯈꯠ ꯋꯥꯔꯤ ꯐꯖꯅ ꯁꯥꯟꯅꯥꯁ
ꯃꯣꯏ ꯄꯨꯡ ꯑꯅꯤꯐꯥꯎ ꯃꯤꯠ ꯄꯥꯡꯉ ꯂꯩꯒꯦ ꯍꯥꯏ ꯑꯗꯨꯝ ꯇꯨꯝꯃꯗꯤ
ꯅꯤ ꯋꯥ ꯅꯤꯡꯁ ꯑꯣꯏꯣꯏꯁꯂꯣ ꯑ ꯀ ꯐꯔꯅꯤ
ꯃꯥ ꯑ
ꯅ ꯃꯥ
ꯌꯥꯏꯀꯣ ꯃꯃꯄꯒꯤ ꯐꯦꯟ
ꯑꯩ ꯄꯥꯃꯗ ꯋꯥꯔꯦ ꯇ ꯆꯍꯤ
ꯍꯟꯗꯛ ꯁꯤꯗꯁꯦ ꯂꯥꯏꯛ ꯄꯕꯗ ꯋꯥꯏꯑꯦ ꯂꯝꯕꯦꯟꯒꯤ ꯂꯥꯏꯔꯤꯛꯄꯨ ꯂꯩꯕ꯭ꯔꯣ ꯂꯥꯏꯔꯤꯛꯁꯤ ꯑ ꯑꯣꯏ ꯄ꯭ꯔ꯭ꯔ ꯍꯕꯨ ꯂꯩꯕ꯭ꯔꯅꯦ ꯀꯔꯤ ꯆꯗꯦ ꯏꯪꯁ ꯀꯁ ꯏꯪꯂꯤꯁ ꯊ ꯈ ꯊꯒꯥꯏꯖꯦ ꯍ ꯃꯣꯏ ꯁꯥꯁ ꯂꯩꯒ ꯀ ꯌꯥꯏ ꯑ ꯐꯥꯏ ꯗ ꯊꯔꯛꯄꯅꯦꯕ ꯍꯥꯏꯗ ꯄꯣꯔꯤꯁ ꯒꯥꯔꯒꯤ ꯇꯧꯅꯤ ꯃꯦ ꯍꯥꯎ ꯍꯥꯎ ꯦꯇꯔ ꯇꯣ ꯅ ꯍꯖ ꯑꯣ
ꯑ ꯇ ꯈꯔ ꯁꯠꯂꯦ ꯍꯥꯏꯔꯤꯅꯦ ꯀ꯭ꯔꯣꯅꯥ
ꯀꯔꯤꯕ ꯑ ꯀꯗ ꯒꯥꯔꯤ ꯑꯆꯧꯕꯗꯒꯤ ꯃꯁꯥ ꯑꯣꯏꯅ ꯊꯧꯔꯝꯃꯤꯗ ꯔꯣꯅꯥꯜ
ꯄꯤꯛꯔꯁꯀꯟ ꯅꯖꯔ꯭ꯔꯦ ꯀꯜ
ꯃꯥ ꯒꯥꯔꯤꯗꯨꯗꯤ ꯑꯃꯨꯛ ꯌꯣꯟ ꯂꯨꯄꯥ ꯂꯤꯁꯤꯡ ꯊ ꯀꯕꯨꯣ ꯉꯣ ꯀꯔꯤ ꯏ ꯑꯗꯨꯕꯣ ꯁꯥ ꯑꯗꯨ ꯃꯥ
ꯃꯥꯏ ꯄ ꯁꯥꯇꯣꯂꯦꯅ ꯂꯕꯦꯅꯤ ꯔ ꯃꯨꯖꯤ ꯃꯥ ꯆꯔꯦ
ꯂꯣꯟ ꯂꯧꯕ ꯑꯣꯏꯔꯝꯅꯦ
ꯍꯧꯗꯤꯦ
ꯂ ꯂꯣ ꯑꯅꯤ ꯃꯁ ꯍꯧꯗꯤ
ꯍꯥꯏꯕ꯭ꯔꯤꯠꯅꯤ ꯃꯥꯅ ꯉꯥꯡꯕꯣ ꯁꯤꯁꯤꯗꯤ
ꯍꯕꯁꯤꯅ ꯊꯥꯔꯗꯤ ꯍꯧꯔꯣꯏꯕꯣ ꯃꯠꯇꯅ ꯁꯣꯡꯈꯂꯄꯅꯤ
ꯀꯩꯅꯣꯗ ꯊꯥ ꯃꯥꯔꯁꯇ ꯊꯥꯗꯧ ꯍꯅꯤꯦ ꯑꯕ
ꯍꯌꯦꯡ ꯑꯍꯥꯟꯕ ꯃꯥꯁ ꯇꯧꯍꯧꯈꯤꯕ ꯁꯤꯟꯗꯣ ꯀꯔꯝꯕꯅꯜꯔꯣꯅꯣ ꯀꯔꯤꯕ ꯉꯥꯡꯐꯝ ꯍꯥꯏꯕ ꯀꯩꯅꯃꯥꯏꯅ ꯇꯧꯅꯦ ꯉꯥꯡꯕꯝꯗꯤ ꯑꯃ
ꯊꯣꯛ ꯃꯅꯤ
ꯑꯣꯂ ꯑꯩꯈꯣꯏ ꯍꯥꯏ ꯀꯦ
ꯉꯪꯝꯕꯝ
ꯍꯪ ꯃꯃꯅꯤ ꯗꯣꯖꯥꯔ ꯃꯤ ꯃꯆꯥ ꯈꯨꯗꯩ ꯑꯃꯒ ꯑꯗꯨꯝ ꯅ ꯕꯣꯔꯗꯤꯡꯗ ꯂꯩꯕ ꯅꯨꯡꯉꯥꯏꯔꯤꯕ‌ꯣ ꯅꯣꯏ ꯅꯨꯄꯥ ꯀꯌꯥ ꯅꯨꯄꯥ ꯌꯥꯝꯗ‌ꯦꯗ ꯀꯨꯟ ꯀꯟꯕꯨ ꯁꯨꯕ꯭ꯔꯥꯅꯦ ꯎꯝ ꯇꯔꯥꯅ ꯇꯥꯅ ꯑ ꯃ ꯑꯦ ꯀꯃꯂ ꯇꯔꯥ ꯇꯔꯥ ꯀꯔꯥꯅꯂꯗꯤ ꯀꯨꯃ ꯅꯨꯄꯤꯅ ꯌꯥꯝꯗꯕ꯭ꯔꯣ
ꯅꯨꯄꯤꯅꯦ ꯌꯥꯕꯅꯤ
ꯌꯥꯃꯦꯂ ꯑ ꯅꯨꯄꯤꯕꯨꯗ ꯂ ꯀꯨꯟ ꯁꯨꯗꯣꯏꯕ ꯂꯨꯄꯥ ꯇꯔꯥꯃꯉꯥ ꯑꯣꯏꯔꯦ ꯑꯗꯨꯒ ꯅꯪ ꯅꯣꯏ ꯅꯨꯄꯤꯅ ꯌꯥꯝꯕꯁꯨ ꯍꯦꯜꯂꯦ ꯍꯥꯏ ꯅꯨꯄꯤ ꯇꯔꯥ ꯅꯨꯄꯥ ꯇꯔꯥ ꯇꯔꯥ ꯏꯄꯥ ꯇꯔ ꯅꯨ ꯄ ꯇꯔꯥ
ꯀꯨꯟ ꯇꯔꯨꯛꯃꯨꯛꯇꯤ ꯁꯨꯅꯦ ꯑꯗꯨꯝ ꯑꯇꯣꯞꯄ ꯊꯧꯕ ꯏꯝꯐꯥꯜ ꯂꯣꯝꯗꯒꯤꯩ ꯂꯥꯛꯄꯁꯨ ꯌꯥꯎꯅꯦ ꯑꯗꯨꯝ ꯑ ꯃꯤꯖꯪꯒꯂ ꯊꯃ ꯑꯦꯛꯖꯥꯝ ꯂꯥꯛꯄ ꯂꯩꯔꯤ ꯃꯤ ꯑꯦꯛꯖꯝꯒꯤ ꯑꯩꯗ ꯌꯥꯔ ꯑꯣꯏ
ꯑꯩꯈꯣꯏ ꯃꯇꯝ ꯑꯃ ꯇꯧꯕꯒꯨꯝꯕꯅꯦ ꯑꯩꯈꯣꯏ ꯀꯛꯆꯤꯡ ꯅꯨꯄꯤ ꯌꯥꯎꯔꯦ ꯑꯗꯒꯤ ꯀꯔꯤꯕꯣ ꯂꯥꯏ ꯃꯅꯥꯏ ꯍꯥꯏꯕ ꯑꯁꯣꯝꯗꯒꯤ ꯅꯨꯄꯤꯁꯨ ꯌꯥꯎꯋꯦ ꯑꯗꯤ ꯑ ꯑ ꯂꯅꯥ ꯂꯥꯏ ꯃꯅꯥꯑ ꯂꯥꯛ ꯍꯥꯏꯗꯤ ꯂꯥꯛꯗꯧ ꯃꯥꯗ ꯍꯣꯏ ꯁꯗꯒ ꯔꯅ ꯀꯕꯅ ꯑꯗꯒꯤ ꯂꯝꯖꯤꯡꯗꯒꯤ ꯑꯕ ꯂꯥꯏꯔ ꯍꯣꯡꯕꯁꯦ ꯍꯣꯏ ꯃꯥꯄꯄꯥ ꯃꯨ ꯁꯨꯒ ꯐꯣꯡꯉꯩ ꯂꯝꯖꯥꯗ ꯌꯥ ꯊꯅꯤ ꯂꯥꯏꯕ ꯂꯏꯁ ꯂꯥꯏ ꯍꯥꯏꯁꯤ ꯆꯤꯟꯅꯤ ꯌꯥꯝ ꯁꯥꯟꯅꯝꯗꯧ ꯃꯥꯜꯂꯤꯦ ꯃꯣꯏ ꯂꯝꯗꯣ ꯌꯥꯝ ꯇꯅꯩ ꯃꯁꯛꯇ ꯌꯥꯗꯦꯕ ꯃꯤꯗꯨꯁꯨ ꯀꯤꯖꯅꯤ ꯂꯥꯏꯕ ꯂ ꯝꯗꯥ ꯊ ꯍꯥꯏꯁ ꯔꯅꯨꯡ ꯃꯥꯅꯤ ꯅꯝꯗꯥꯜ ꯃꯝꯗꯥ
ꯂꯑ ꯃꯅꯦ
ꯑꯩꯈꯣꯏꯅ ꯑꯍꯥꯟꯕ ꯇꯥꯕ ꯀꯥꯟꯗꯗꯤ ꯂꯥꯏ ꯁꯔ ꯐꯪ ꯋꯥꯅꯤꯈꯩꯗꯅꯦ ꯑꯗꯨ ꯂꯥꯏ ꯅꯨꯄꯤ ꯍꯦ ꯃꯥꯥꯟ ꯍꯥꯏꯗ ꯃꯥꯃꯤ ꯀꯁꯦ ꯗꯥꯛ ꯁꯇ ꯂꯕꯤꯅꯦ ꯍꯦꯛ ꯁꯨꯕ ꯑꯩꯅ ꯀꯛꯀꯅꯤ ꯍꯣꯏ ꯗꯥꯏꯕꯨꯡ ꯀꯥꯈꯠꯂꯛꯏꯅꯦ ꯁꯣꯝꯅ ꯄ
ꯎꯝ
ꯄꯨꯜꯂꯕꯅꯤꯁꯦꯅꯥ
ꯑꯁ ꯕꯣꯟ ꯌꯦꯡꯕ ꯌꯥꯔꯛꯇꯧꯅꯦꯅꯦ ꯉꯥꯏꯥꯛꯇꯪꯅꯦ
ꯕꯣꯜꯁꯦ ꯄꯨꯡ ꯇꯔꯥ ꯃꯈꯥꯏ ꯂꯩ ꯌꯥꯗ꯭ꯔꯣ ꯋꯥꯠꯂꯤꯌꯦ ꯗꯤ ꯇ ꯍꯥꯏꯕ ꯁꯅꯤꯅꯤ ꯁꯤꯏ ꯇ ꯑꯣꯀꯣ
ꯑ